ꯑꯣ ꯇꯥꯏ
ꯍꯥꯎ ꯆꯥꯛ ꯏꯁꯤꯡ ꯆꯥꯔꯕꯣ ꯇꯥꯔꯦ ꯇꯥꯔꯦ
ꯆꯥꯔꯦ ꯑꯩ ꯉꯁꯤꯗꯤ ꯉꯟꯅ ꯆꯥꯊꯣꯛꯑꯦ
ꯖꯥꯔꯕ
ꯉꯁꯤꯗꯤ ꯌꯦꯟ ꯆꯝꯊꯣꯡ ꯑꯃ ꯑꯩꯈꯣꯏ ꯏꯆꯦꯅꯥ ꯊꯣꯡꯉꯝꯃꯦꯅ ꯆꯥꯔꯦ ꯇꯨꯏꯁꯟ ꯃꯐꯝꯗ
ꯌꯦꯟ ꯌꯥꯝ ꯆꯥꯏꯅ ꯑꯗꯨꯗꯤ ꯍꯟꯗꯛꯇꯤ
ꯌꯦꯟ ꯌꯥꯝ ꯆꯥꯕ ꯅꯠꯇꯦꯗ ꯑꯩꯒꯤ ꯇꯨꯏꯁꯟ ꯑꯉꯥꯡꯗꯣ ꯍꯟꯗꯛ ꯑꯦꯛꯖꯥꯝꯗ ꯐꯥꯁ ꯇꯥꯔꯦꯅ ꯇꯧꯕꯒꯤ
ꯋꯥꯎ ꯁꯦꯖꯖ ꯑꯣ ꯑꯩꯁ ꯐꯩꯅꯦ ꯑꯗꯨꯛ ꯑꯗꯨꯛ ꯂꯝ ꯍꯦꯟꯒꯔꯕ ꯑꯉꯥꯡꯗꯣ ꯅꯪꯅ ꯐꯥꯔꯁ ꯇꯥꯍꯟꯕ ꯉꯝꯃꯝꯃꯤꯅꯦ
ꯍꯥ ꯍꯥ ꯃꯥꯛꯀꯗꯤ ꯌꯥꯝ ꯅꯦꯝꯃꯤꯗ ꯍꯥꯏ ꯗꯤ ꯃꯣꯏ ꯁ꯭ꯀꯨꯜꯗꯨ ꯃꯤꯁꯨ ꯌꯥꯝꯗꯕ
ꯑꯣ
ꯑꯗꯒꯤ ꯇꯝꯕꯤꯈꯩꯗꯨꯁꯨ ꯑꯗꯨꯝ ꯃꯥꯅ ꯂꯣꯏ ꯍꯩꯕꯗꯨ ꯈꯖꯤꯛ ꯈꯖꯤꯛ ꯂꯣꯏ ꯍꯦꯟꯕ ꯃꯥꯜꯂꯦ ꯑꯗꯨꯒꯤ ꯇꯥꯔꯤꯕꯗꯨꯅꯤꯗ
ꯑꯁ ꯑꯗꯨꯗꯤ ꯅꯪ ꯇꯨꯏꯁꯟ ꯑꯗꯨꯝ ꯇꯧ ꯍꯥꯏꯔꯛꯑꯅꯤꯕꯣ
ꯑꯁ ꯑꯩꯗꯤ ꯃꯥꯛꯄꯨꯗꯤ ꯌꯥꯝ ꯁꯣꯟꯕ ꯈꯔ ꯌꯥꯎꯔꯦ ꯍꯟꯗꯛꯇꯣ ꯑꯗꯨꯗ ꯈꯪꯗꯦ ꯒ꯭ꯌꯥꯟ ꯇꯥꯗꯦ ꯇꯧꯔꯤꯁꯦ
ꯎꯝ ꯑꯗꯨꯏꯁꯨ ꯑꯗꯨꯝ ꯍꯥꯏꯔꯛꯑꯅꯤ ꯑꯩ
ꯎꯝ
ꯋꯥꯛꯀꯤꯡ ꯆꯠꯀꯦꯅ ꯇꯧꯕꯅꯤꯗ ꯍꯝ ꯍꯝ
ꯑꯣ ꯑꯁ ꯋꯥꯛꯀꯤꯡ ꯆꯠꯄꯁꯤꯁꯨ ꯀꯥꯟꯅꯕ ꯊꯕꯛꯅꯤꯅꯦ
ꯃꯥꯟꯅꯦ
ꯀꯥꯏ ꯀꯥꯏꯗꯒꯤ ꯆꯠꯀꯦ ꯋꯥꯛꯀꯤꯡꯁꯤꯕꯣ
ꯌꯨꯝꯗꯒꯤ ꯇꯧꯔꯒ ꯑꯗꯨꯝ ꯄꯣꯏꯔꯧ ꯄꯥꯠ ꯄꯧ ꯑꯗꯨꯝ ꯆꯠꯊꯣꯛꯎꯔꯦ ꯑꯗꯨꯒ ꯑꯃꯨꯛ ꯍꯜꯂꯛꯄ ꯆꯠꯄ ꯈꯛꯇꯅꯦ ꯌꯥꯡ ꯌꯥꯡ ꯆꯠꯄ
ꯑꯣ ꯏꯊꯟꯇ ꯆꯠꯂꯤꯔꯣ
ꯑꯥ ꯑꯩꯒꯤ ꯏꯅꯥꯎꯄꯥ ꯑꯃ ꯂꯥꯛꯈꯤꯅꯤ ꯃꯥꯒ ꯆꯠꯃꯤꯟꯅꯒꯗꯕꯅꯤ ꯏꯕꯥꯅꯤ ꯋꯥꯛꯀꯤꯡꯒꯤ ꯖꯨꯔꯥ ꯍꯥꯏꯇꯥꯔꯦ
ꯑꯣ
ꯍꯥꯏꯖꯕ꯭ꯋꯥꯅꯤ ꯁꯤꯖꯨ ꯀꯩꯅꯣꯅꯦꯕ ꯍꯥꯏꯗꯤ ꯍꯦꯟꯅ ꯏꯟꯇꯔꯦꯁꯇꯤꯡ ꯂꯩꯕ ꯍꯥꯏꯖꯦ ꯖꯨꯔꯥ ꯌꯥꯎꯕꯅ ꯍꯦꯟ ꯂꯩꯕ
ꯍꯣ ꯍꯣꯏ
ꯍꯥꯏꯗꯤ ꯋꯥꯔꯤꯗꯣ ꯅꯨꯡꯉꯥꯏ ꯁꯥꯟꯅ ꯁꯥꯟꯅꯔꯒ ꯑꯦ ꯁꯤ ꯁꯤ ꯇꯧꯕ ꯑꯗꯩ ꯃꯥꯒꯤꯖꯨ ꯃꯥꯏ ꯄꯥꯎ ꯑꯃ ꯄꯨ ꯂꯥꯛꯇꯣꯏꯅꯤ ꯑꯗꯩ ꯁꯤꯌꯥꯔꯗꯣ ꯇꯧꯅ ꯇꯧꯅꯔꯒ ꯑꯗꯨꯝ ꯆꯠꯈꯤꯕ ꯃꯇꯝꯗꯀꯣ ꯃꯇꯝꯖꯦ ꯈꯪꯍꯧꯗꯦꯕ ꯑꯗꯨꯒꯤꯅꯤꯗ
ꯑꯗꯨꯅꯗꯤ ꯅꯨꯡꯉꯥꯏꯕꯅꯦ ꯑꯗꯣ ꯑꯩꯒꯤꯗꯤ ꯑꯃꯨꯛ ꯀꯃꯥꯏ ꯇꯧꯒꯦꯗ ꯃꯤ ꯍꯧꯅꯕꯖꯦ
ꯎꯝ
ꯏꯕꯥꯅꯤꯖꯦ ꯆꯞ ꯃꯥꯟꯅꯔꯒꯗꯤ ꯑꯃꯨꯛ ꯈꯔ ꯐꯩꯕꯀꯣ
ꯎꯝ ꯎꯝ
ꯑꯗꯨ ꯅꯠꯇꯕ ꯑꯃꯖꯤꯅ ꯈꯔ ꯇꯪꯒꯟꯕ ꯅꯠꯇ꯭ꯔꯒꯅ ꯑꯩꯅ ꯑꯃꯨꯛ ꯈꯔ ꯇꯟꯕ ꯇꯧꯅꯔꯛꯑꯒꯗꯤ ꯍꯧꯅꯕ ꯏꯀꯥꯏꯅꯔꯒꯗꯤꯀꯣ ꯑꯃꯨꯛꯁꯨ ꯇꯣꯛꯈꯤꯕ ꯍꯥꯏꯇꯥꯔꯦ
ꯆꯨꯝꯃꯦ ꯑꯗꯨꯕꯨꯗꯤ
ꯑꯥ
ꯑꯗꯣ ꯏꯕꯥꯅꯤꯒꯤꯅ ꯑꯃꯨꯛ ꯅꯨꯡꯉꯥꯏꯖꯤꯅ ꯑꯃꯨꯛ ꯃꯥꯥꯏ ꯃꯇꯝ ꯆꯞ ꯆꯥꯅ ꯑꯩ ꯇꯨꯏꯁꯟ ꯂꯧꯔꯛꯄꯗ ꯃꯥꯖꯨ ꯁꯦꯝ ꯁꯥꯗꯣꯏꯅꯦꯕ ꯑꯗꯣ ꯆꯠꯇꯣꯏꯅꯦꯕ ꯑꯩ ꯇꯨꯏꯁꯟ ꯂꯣꯏꯕ ꯃꯉꯣꯟꯗ ꯀꯣꯜ ꯇꯧꯗꯣꯏꯅꯦꯕ
ꯑꯥ
ꯑꯩ ꯂꯣꯏꯔꯦ ꯍꯥꯏꯔꯅꯤ ꯑꯗꯨꯗꯩꯗꯤ ꯑꯃꯨꯛ ꯀꯩꯗꯧꯔꯅꯤ ꯑꯩꯅ ꯅꯣꯡ ꯐꯥꯗꯣꯛꯁꯦ ꯆꯠꯇꯕ ꯌꯥꯎꯔꯕ ꯑꯗꯣ ꯃꯥꯅ ꯑꯗꯨꯝ ꯆꯠꯈ꯭ꯔꯅꯦꯕ ꯐꯔꯦ ꯑꯗꯒꯤ ꯑꯃꯨꯛ ꯃꯥꯅ ꯆꯠꯇꯕ ꯅꯨꯃꯤꯠ ꯌꯥꯎꯔꯕ ꯑꯩ ꯑꯗꯨꯝ ꯆꯠ ꯁꯤꯅꯦꯕ ꯍꯥꯏꯗꯤ ꯁꯨꯡꯀꯥꯏ ꯀꯥꯏꯅꯗꯕꯤ ꯏꯕꯥꯅꯤꯒꯤ ꯁꯤꯒꯤ ꯇꯥꯏꯃꯤꯡ ꯑꯃ ꯂꯩ
ꯍꯣ ꯍꯣ ꯍꯣ ꯎꯝ ꯑꯗꯨꯃꯥꯏ ꯇꯧꯔꯗꯤ ꯌꯥꯝ ꯐꯩꯗ ꯍꯥꯏꯗꯤ ꯋꯥꯀꯤꯡ ꯆꯠꯄ ꯍꯥꯏꯖꯤꯗꯤ ꯈ꯭ꯋꯥꯏꯗꯒꯤ ꯐꯕ ꯁꯥꯖꯦꯜ ꯃꯈꯜ ꯑꯃꯅꯤꯗꯅ
ꯃꯥꯥꯅꯦ
ꯋꯥꯈꯜꯖꯨ ꯅꯨꯡꯉꯥꯏꯕ ꯍꯨꯃꯥꯡꯖꯨ ꯊꯣꯛꯄ ꯍꯣꯏ ꯗꯩꯗꯤ ꯅꯨꯃꯤꯗꯥꯡ ꯋꯥꯏꯔꯝꯒꯤ ꯀꯩꯒꯤ ꯅꯨꯡꯁꯤꯠ ꯅꯨꯡꯁꯥ ꯑꯗꯨꯝ ꯆꯥꯕꯖꯤꯖꯨ ꯐꯩꯗꯅ
ꯑꯥꯎ ꯏꯁꯩ ꯏꯁꯩ ꯇꯧꯔꯤꯌꯦ ꯑꯩꯈꯣꯏꯖꯤ
ꯑꯣ ꯅ ꯀꯩꯅꯣꯒꯤ ꯇ꯭ꯔꯣꯐꯤ ꯇꯧꯒꯤꯕꯩꯔꯣ
ꯑꯥꯎ ꯑꯥꯎ ꯇ꯭ꯔꯣꯐꯤ ꯇ꯭ꯔꯣꯐꯤ ꯇꯧꯔꯨꯕꯒꯤ
ꯑꯥ
ꯏꯁꯩ ꯇꯧꯔꯤ ꯀꯟꯅ ꯍꯧꯖꯤꯛ ꯔꯟꯅꯔꯁ ꯑꯞ ꯇꯥꯍꯧꯕꯒꯤ ꯑꯥ ꯐꯨꯠꯕꯣꯜꯒꯤ
ꯄꯩꯁꯥꯗꯤ ꯃꯌꯥꯝ ꯐꯪꯉꯝꯒꯅꯤ ꯂꯥꯛ ꯃꯌꯥ ꯐꯪꯕ꯭ꯔꯣ
ꯂꯥꯛ ꯑꯃꯒ ꯃꯈꯥꯏ ꯈꯔ ꯍꯦꯟ ꯃꯥꯜꯂꯦ ꯑꯗꯨꯃꯥꯏ ꯃꯈꯥꯏꯃꯨꯛꯀꯤ ꯃꯌꯥ ꯐꯪ ꯃꯥꯜꯂꯦ ꯂꯥꯛ ꯑꯅꯤꯃꯨꯛꯀꯤ ꯃꯌꯥꯗ ꯐꯔꯥꯁꯅ ꯂꯥꯛ ꯑꯅꯤꯃꯨꯛ ꯃꯌꯥꯗ
ꯑꯣ ꯀꯤꯄꯔꯗꯨ ꯁꯤꯟꯗꯣꯛꯑꯝꯗ꯭ꯔꯗꯤ ꯐꯥꯁ ꯇꯥꯔꯝꯒꯅꯤꯅ ꯃꯌꯥꯝꯅꯁꯨ ꯍꯥꯏꯅꯒꯨꯝ ꯇꯧꯋꯤꯅꯦ
ꯎꯝ ꯀ꯭ꯔꯤꯄꯔꯗꯣ ꯁꯤꯟꯗꯣꯛꯑꯝꯗ꯭ꯔꯒꯗꯤ ꯍꯣ
ꯀꯃꯥꯏꯅ ꯇꯧꯈ꯭ꯔꯤꯅꯣꯕ ꯑꯍꯥꯟꯕ ꯐꯥꯔꯝꯕ ꯀꯤꯄꯔꯗꯨꯕꯣ
ꯅꯦꯁꯅꯦꯜꯒꯤ ꯇꯤꯝꯗ ꯃꯥ ꯈꯟꯒꯦ ꯍꯥꯏꯔꯦ
ꯑꯣ ꯑꯗꯨꯒꯤ ꯀꯧꯈꯠꯂꯛꯄ
ꯎꯝ ꯑꯗꯨ ꯀꯧꯍꯜꯂꯛꯇꯅ ꯃꯥꯁꯨ ꯅꯨꯃꯤꯠ ꯇꯥꯡ ꯇꯥꯡ ꯃꯉꯥ ꯇ ꯃꯉꯥꯐꯧꯗꯪ ꯂꯩꯕ ꯌꯥꯈꯤꯗ꯭ꯔꯅ ꯌꯥꯝ ꯀꯟꯅ ꯍꯥꯏꯔꯕꯅꯦ ꯅ ꯌꯥꯔꯔꯣꯏ ꯍꯥꯏꯗꯨꯅ ꯃꯥꯏꯁꯨ ꯀꯦꯔꯤꯌꯔ ꯑꯃ ꯁꯦꯝꯗ ꯌꯥꯗꯕꯅꯤꯅ
ꯍꯣꯏ ꯍꯣꯏ ꯍꯣꯏ ꯁꯤꯅꯗꯤ ꯀꯩꯅꯣꯗꯨ ꯍꯦꯛꯇ ꯂꯣꯏꯁꯤꯟꯕ ꯌꯥꯗꯕꯅꯤꯅ ꯑꯗꯨꯕꯨꯗꯤ
ꯃꯥꯅꯦ ꯎꯝ ꯎꯝ ꯏꯁꯀꯣꯞꯇꯣ ꯑꯃꯗꯨ ꯅꯦꯁꯅꯦꯜ ꯇꯤꯝꯗ ꯌꯥꯎ ꯄ ꯍꯥꯏꯁꯦ ꯄꯩꯁꯥꯗꯒꯤ ꯀꯩꯗꯒꯤ ꯃꯥꯒꯤ ꯏꯖꯠꯇꯒꯤ ꯁꯛꯈꯪꯕꯗꯒꯤ ꯀꯩꯗꯒꯤ ꯌꯥꯝ ꯍꯦꯜꯂꯛꯇꯣꯏꯅꯤꯅ
ꯃꯥꯅꯤ
ꯑꯗꯨ ꯑꯗꯨꯝ ꯆꯠꯈꯤꯕ ꯇꯥꯕꯅꯤꯅ
ꯃꯐꯝ ꯑꯃ ꯀꯜꯍꯧꯕ ꯉꯝꯕꯁꯨ ꯀꯅꯥꯅ ꯈꯪꯒꯅꯤ
ꯃꯥꯅꯦ ꯑꯗꯨ ꯍꯥꯏꯔꯒ ꯅꯍꯥꯟꯒꯤ ꯂꯟꯁꯥꯏ ꯀ꯭ꯂꯥꯁꯇꯨ ꯀꯃꯥꯏꯅ ꯇꯧꯒꯦ
ꯂꯥꯟꯁꯥꯒꯤ ꯀ꯭ꯂꯥꯁꯇꯨ ꯅꯨꯡꯉꯥꯏ ꯑꯗꯨꯝ ꯍꯥꯏꯗꯤ ꯃꯥꯒꯤ ꯋꯥꯔꯤ ꯂꯤꯕꯗꯣ ꯌꯥꯝꯅ ꯐꯖꯅ ꯂꯤꯌꯦ ꯍꯥꯏꯗꯤ ꯃꯅꯤꯄꯨꯔꯒꯤ ꯐꯤꯂꯝꯒꯤ ꯃꯇꯥꯡꯗ ꯀꯩꯗ
ꯎꯝ
ꯃꯥꯅ ꯊꯦꯡꯅꯔꯛꯄ ꯑꯗꯒꯤ ꯃꯥꯅ ꯇꯧꯔꯛꯄ ꯊꯕꯛ ꯃꯌꯥꯝ ꯑꯗꯒꯤ ꯃꯥꯅ ꯅꯍꯥ ꯑꯣꯏꯔꯤꯉꯩꯗ ꯀꯩꯗ ꯑꯗꯨꯝ ꯑꯦꯛꯇꯤꯕꯤꯇꯤ ꯇꯧꯔꯛꯄ ꯃꯌꯥꯝ ꯑꯗꯨꯝ ꯃꯥꯒꯤ ꯀꯦꯔꯤꯌꯔꯗꯨꯒ ꯆꯨꯁꯟꯅꯅꯕ ꯂꯤꯔꯛꯄꯗꯣ ꯑꯗꯨꯝ ꯌꯥꯝꯅ ꯏꯟꯇꯔꯦꯁꯇꯦ ꯆꯤꯡ ꯑꯣꯏꯅꯁꯨ ꯂꯤꯌꯦ ꯑꯗꯨꯒꯥ ꯑꯩꯁꯨ ꯈꯪꯗꯦ ꯏꯃꯥꯟꯅꯕ ꯑꯃꯅ ꯍꯥꯏꯔꯛꯇꯅ ꯀꯩꯅꯣ ꯇꯧꯔ ꯆꯠꯂꯨꯕꯅꯤꯗ ꯍꯥꯏꯗꯤ ꯃꯣꯏꯗꯨ ꯔꯦꯖꯤꯁꯇ꯭ꯔꯦꯁꯟ ꯇꯧꯕꯅ ꯍꯥꯏꯌꯦꯕꯀꯣ
ꯎꯝ
ꯑꯗꯨꯗ ꯔꯦꯖꯤꯁꯇ꯭ꯔꯦꯁꯟ ꯇꯧꯔꯁꯨ ꯏꯃꯥꯟꯅꯕꯗꯨꯅ ꯆꯠꯂꯒ ꯌꯦꯡꯁꯜꯂꯨꯔꯁꯦ ꯑꯩꯗꯤ ꯑꯍꯥꯟꯕꯗꯕꯨ ꯇꯟꯕꯨ ꯇꯜꯂꯝꯃꯕꯅꯦ ꯍꯥꯏꯗꯤ ꯑꯃꯨꯛ ꯀꯩꯀꯩ ꯇꯧꯔꯝꯒꯗꯦ ꯅꯠꯇ꯭ꯔꯥ ꯀꯥꯏꯅ ꯈꯟꯗꯅ ꯑꯗꯨꯕꯨ ꯃꯤ ꯃꯌꯥꯝ ꯑꯃ ꯂꯥꯛꯑꯝꯃꯦ ꯑꯩꯒꯨꯝꯕ
ꯎꯝ ꯑꯗꯣ ꯇꯁꯦꯡꯕꯩꯗꯤ ꯃꯣꯏꯁꯤ ꯔꯦꯁꯇꯥꯥꯔ ꯇꯧꯍꯜꯂꯤꯗꯣ ꯆꯥꯎꯔꯥꯛꯄ ꯃꯤ ꯀꯌꯥꯃꯨꯛ ꯑꯣꯏꯗꯣꯏꯅꯣ ꯏꯟꯇꯔꯦꯁ ꯂꯩꯕ ꯃꯤꯁꯦꯅ ꯌꯦꯡꯊꯣꯛ
ꯑꯥ ꯑꯣꯏꯔꯝꯗꯣꯏ ꯃꯥꯜꯂꯦ ꯍꯥꯏꯗꯤ ꯐꯝꯐꯝ ꯀꯩꯀꯥ ꯃꯣꯏꯒꯤ ꯏꯁꯄꯦꯁꯇꯨꯒ ꯆꯥꯟꯅꯒꯗ꯭ꯔꯥ ꯅꯠꯇ꯭ꯔꯒꯅ ꯑꯗꯨꯃꯥꯏꯅ ꯍꯥꯏꯗꯤ ꯃꯣꯏꯅ ꯑꯦꯛꯁꯄꯦꯛ ꯇꯧꯕ ꯈꯔꯗꯤ ꯂꯩꯔꯝꯒꯅꯤꯗꯅ
ꯂꯩꯔꯉꯦ
ꯑꯗꯨꯒꯤ ꯁꯣꯏꯗꯤ ꯑꯣꯏꯔꯝꯒꯅꯤ ꯑ ꯑꯗꯨ ꯃꯣꯏ ꯑꯩꯗꯁꯨ ꯅꯨꯡꯉꯥꯏꯖꯔꯝꯒꯅꯤ ꯍꯥꯏꯗꯤ ꯃꯤ ꯊꯣꯏꯗꯣꯛ ꯍꯦꯟꯗꯣꯛꯅ ꯄꯥꯊꯣꯛꯅ ꯂꯥꯛꯄ ꯍꯥꯏꯁꯦ ꯃꯣꯏꯒꯤ ꯑꯣꯏꯅꯗꯤ ꯑꯦꯆꯤꯞꯃꯦꯟ ꯃꯈꯜ ꯑꯃꯅꯤ ꯀꯥꯏꯅ ꯈꯟꯗꯣꯏꯅꯦꯕ ꯑꯣꯔꯒꯅꯥꯏꯖꯔꯁꯤꯡꯗꯁꯨ ꯅꯨꯡꯉꯥꯏꯖꯕ ꯑꯗꯣ ꯃꯊꯪꯒꯨꯝꯕ ꯇꯥꯔꯛꯑꯒꯗꯤ ꯑꯗꯨꯝ ꯆꯠꯁꯤ ꯏꯕꯥꯅꯤꯁꯨ
ꯆꯠꯁ ꯐꯤꯂꯝꯒꯤ ꯃꯔꯤ ꯂꯩꯅꯕ ꯑꯣꯏꯔꯗꯤ ꯆꯠ ꯑꯗꯨꯝ ꯆꯠꯂꯁꯤꯕꯣ ꯈꯔ ꯈꯔꯁꯤꯗꯤ ꯊꯥꯗꯣꯛꯑ ꯆꯠꯇ꯭ꯔꯒꯗꯤ ꯏꯟꯇꯔꯦꯁꯇꯣ ꯏꯟꯇꯔꯦꯁꯇꯣ ꯃꯥꯡꯈꯤꯅꯤ ꯄꯥꯈꯠꯂꯦꯕ
ꯃꯥꯅꯦ ꯅꯍꯥꯟ ꯉꯁꯤ ꯇꯥꯡ ꯃꯉꯥ ꯇꯔꯨꯛꯅꯤꯅꯤꯀꯣ
ꯇꯔꯨꯛꯅꯦ
ꯇꯥꯡ ꯃꯉꯥꯒꯤ ꯄ꯭ꯂꯦ ꯑꯃ ꯇꯧꯕꯗꯨ ꯈꯪꯍꯧꯕ꯭ꯔꯥ
ꯈꯪꯉꯤ ꯈꯪꯉꯦ ꯈꯪꯉꯦ
ꯃꯣꯏꯒꯤ ꯀꯩꯅꯣꯒꯤꯗꯣ ꯑꯥ ꯀꯩꯗ ꯃꯐꯝꯗꯤ ꯀꯩꯗ ꯁꯥꯟꯅꯕꯅꯣ ꯈꯪꯗꯦꯅꯦ ꯃꯣꯏꯗꯣ ꯔꯨꯛ ꯃꯍꯜꯗ ꯁꯥꯟꯅꯖꯥꯠꯂꯣ
ꯀꯥꯂꯥ ꯈꯦꯇ꯭ꯔꯒꯤꯗꯤ ꯑꯣꯏꯈꯤꯕꯅꯤꯅꯦ
ꯎꯝ ꯎꯝ ꯑꯩꯁꯨ ꯐꯖꯅ ꯌꯦꯡꯍꯧꯗ꯭ꯔꯦꯅꯦ
ꯑꯥ ꯑꯗꯨꯗ ꯊꯦꯇꯔꯒꯨꯝꯕꯁꯤꯁꯨ ꯌꯦꯡꯗꯕ ꯀꯨꯏꯔꯦꯅꯦ ꯏꯕꯥꯅꯤꯗꯣ ꯊꯦꯇꯔꯁꯤꯁꯨꯨ ꯑꯥ ꯑꯃꯨꯛ ꯑꯃꯨꯛ ꯌꯦꯡꯅꯤꯡꯉꯛꯄ ꯌꯥꯎꯏꯤꯅꯦ ꯊꯥꯏꯅ ꯌꯦꯡꯃꯤꯟꯅꯈꯤꯕꯗꯨꯁꯨ ꯅꯨꯡꯉꯥꯏꯕꯅꯦ
ꯐꯖꯅ ꯌꯦꯡꯉꯁꯤ
ꯍꯣꯏ ꯑꯗꯨ ꯍꯧꯖꯤꯛꯇꯤ ꯊꯦꯇꯔꯁꯤꯁꯨ ꯃꯥꯅꯦ ꯌꯥꯝꯁꯨ ꯁꯤꯟꯗꯕꯁꯨ ꯃꯥꯜꯂꯤꯗ
ꯁꯤꯟꯗ‌ꯦ
ꯑꯥ ꯅꯪ ꯃꯃꯥꯡꯗ ꯆꯠꯂꯨꯕꯗꯨ ꯀꯃꯥꯏꯅ ꯇꯧꯒꯦ
ꯃꯃꯥꯡꯗ ꯆꯠꯂꯨꯕ ꯀꯔꯝꯕꯅꯣ ꯍꯥꯏꯁꯦ
ꯑꯃ ꯔꯨꯛ ꯃꯍꯜꯗ ꯃꯣꯏ ꯐꯦꯁꯇꯤꯚꯦꯜ ꯑꯃ ꯇꯧꯋꯤꯗꯅ
ꯎꯝ
ꯑꯥ ꯔꯤꯁꯔꯖꯦꯟ ꯀꯥꯡꯕꯨꯨꯒꯤꯗꯣ
ꯑꯣ ꯔꯤꯁꯔꯖꯦꯟ ꯀꯥꯡꯕꯨꯨꯒꯤ ꯃꯣꯏꯒꯤ ꯂꯤꯂꯥꯗꯣ ꯑꯗꯨꯝ ꯅꯨꯡꯉꯥꯏ ꯑꯦꯟꯀꯤꯕꯤ ꯅꯣꯗꯤꯅꯤꯒꯤ ꯑꯩꯈꯣꯏꯒꯤ ꯃꯥꯒꯤ ꯋꯥꯔꯤ ꯃꯆꯥꯒꯤ ꯂꯥꯏꯔꯤꯛꯇꯒꯤ ꯂꯧꯈꯠꯂꯛꯄꯅꯦꯕ ꯑꯦꯗꯥꯞꯇꯦꯁꯟ ꯍꯥꯏꯇꯥꯔꯦ
ꯑꯣ ꯑꯦꯝ ꯀꯦ ꯕꯤꯅꯣꯗꯤꯅꯤꯒꯤꯅꯦꯕꯀꯣ ꯑꯣ
ꯃꯣꯏꯁꯨ ꯌꯥꯝꯅ ꯌꯥꯝꯅ ꯏꯔꯤꯕ ꯏꯁꯀ꯭ꯔꯤꯞꯈꯩꯁꯦ ꯀꯩꯅꯣꯁꯦ ꯃꯥꯒꯤ ꯇꯨꯔꯤꯁꯦ ꯌꯥꯝ ꯆꯨꯁꯟꯅꯅꯕ ꯌꯥꯝ ꯅꯥꯟꯅ ꯁꯦꯝꯒꯠꯂꯛꯑꯦꯕ ꯃꯣꯏ ꯗ꯭ꯔꯃꯥꯗꯨꯗ ꯑꯗꯨꯒ ꯑꯩꯅ ꯌꯥꯝ ꯅꯣꯛꯅꯤꯡꯉꯁꯤ ꯍꯥꯏꯗꯤ ꯍꯥꯟꯅꯒꯤ ꯑꯩꯈꯣꯏꯒꯤ ꯀꯩꯊꯦꯜꯒꯤ ꯑꯀꯣꯏꯕꯁꯤꯗ ꯃꯇꯝ ꯑꯃꯒꯤ ꯔꯨꯝ ꯃꯍꯍꯟꯒꯤ ꯂꯤꯂꯥꯛ ꯑꯃ ꯀꯥꯞꯄꯦ ꯍꯥꯏꯔꯗꯤ ꯃꯌꯥꯝꯁꯤꯡꯁꯦ ꯂꯣꯏ ꯍꯣꯝꯖꯤꯜꯂꯒ ꯌꯦꯡꯗꯣꯏꯅꯦꯕ ꯇꯤꯀꯦꯠ ꯀꯛꯑ ꯀꯛꯑꯒ ꯃꯇꯝ ꯑꯃꯗ ꯑꯗꯨꯅ ꯑꯗꯨꯒꯤ ꯀꯩꯅꯣꯁꯦ ꯑꯗꯨꯒꯤ ꯋꯦꯞꯇꯣ ꯍꯧꯖꯤꯛꯃꯛ ꯂꯩꯇ꯭ꯔꯒꯁꯨ ꯃꯤ ꯈꯔ ꯑꯍꯜ ꯈꯔ ꯄꯣꯠꯐꯝ ꯐꯝꯕꯤ ꯑꯍꯟ ꯀꯀꯩꯗ ꯑꯗꯨꯝ ꯌꯦꯡꯕ ꯂꯥꯛꯄ ꯌꯥꯎꯋꯦꯕ ꯑꯗꯨꯒ ꯀꯝ ꯇꯧꯒꯗ ꯍꯥꯟꯅꯒꯤ ꯂꯤꯂꯥꯒꯤ ꯃꯆꯠ ꯑꯃ ꯂꯩꯔꯦ ꯑꯗꯒꯤ ꯍꯧꯖꯤꯛꯀꯤ ꯂꯤꯂꯥꯒꯤ ꯍꯥꯏꯗꯤ ꯃꯥꯒꯤ ꯀꯩꯅꯣꯝꯃ ꯑꯅꯧꯕ ꯔꯤꯁ‌ꫭꯔꯖꯦꯟꯒꯤꯗꯤ ꯖꯤꯜꯂꯥꯒꯤ ꯍꯥꯟꯅꯒꯤ ꯂꯩꯔꯝꯕ ꯃꯦꯗꯤꯦꯝꯗꯨ ꯊꯨꯒꯥꯏꯔꯒ ꯑꯅꯧꯕ ꯑꯃ ꯃꯣꯏꯁꯨ ꯊꯥꯔꯠ ꯀꯩꯅꯣꯃ ꯃꯦꯗꯤꯝ ꯑꯃ ꯄꯨꯊꯣꯔꯛꯏꯅꯤꯅ
ꯑꯣ
ꯑꯗꯨꯅ ꯃꯣꯏꯒꯤꯁꯤꯅ ꯑꯃꯨꯛ ꯐꯤꯂꯝꯒꯨꯝꯕ ꯑꯗꯒꯤ ꯊꯤꯌꯦꯇꯔꯒ ꯑꯅꯤꯁꯦ ꯄꯨ ꯀꯔꯝ ꯍꯥꯏꯗꯤ ꯑꯅꯤꯃꯛꯁꯦ ꯈꯥꯏꯗꯣꯛꯅꯕ ꯉꯝꯗꯕ ꯑꯝ ꯑꯅꯧꯕ ꯃꯍꯥꯎ ꯑꯃꯅꯦ ꯄꯨꯊꯣꯔꯛꯏꯁꯦ ꯑꯦꯛꯇꯤꯡꯗꯒꯤ ꯌꯥꯝ ꯔꯤꯌꯦꯂꯤꯁꯇꯤꯛ ꯑꯣꯏꯕ ꯗ꯭ꯔꯃꯥꯒꯤ ꯍꯥꯟꯅ ꯂꯩꯕ ꯗ꯭ꯔꯃꯥꯒꯤꯗꯤ ꯑꯃꯨꯛ ꯈꯔ ꯑꯦꯛꯖꯥꯖꯔꯦꯠ ꯇꯧꯔꯀꯥꯟꯗ ꯐꯣꯡꯗꯣꯛꯑꯝꯃꯤꯗꯣ ꯍꯣꯡꯕ ꯑꯗꯒꯤ ꯃꯥꯒꯤ ꯏꯁꯇꯣꯔꯤ ꯏꯁꯇꯥꯏꯜ ꯀꯩ ꯀꯩ ꯀꯣ ꯑꯗꯨꯃꯥꯏꯅ ꯂꯣꯏ ꯆꯦꯟꯖ ꯂꯩꯕꯁꯦ ꯑꯍꯜ ꯑꯃ ꯌꯦꯡꯉꯝꯃꯦ ꯌꯦꯡꯉꯝꯃꯦ ꯑꯗꯨꯒ ꯂꯤꯂꯥꯁ‌ꯦ ꯌꯥꯝ ꯁꯥꯡꯗ‌ꯦ ꯄꯨꯡꯈꯥꯏ ꯑꯃꯝꯇꯅꯦ ꯑ ꯄꯨꯡꯈꯥꯏꯗꯨ ꯂꯣꯏꯕ ꯃꯇꯝꯗ ꯃꯩꯁꯦ ꯃꯝꯈ꯭ꯔꯦ ꯂꯤꯂꯥꯁꯦ ꯂꯣꯏꯕꯒꯤ ꯃꯝꯕꯁꯦ ꯑꯍꯟ ꯅꯨꯄꯤ ꯄꯣꯠꯐꯝ ꯐꯝꯕꯤꯗꯨꯗꯤ ꯃꯥꯗꯤ ꯀꯣꯛ ꯉꯥꯎ ꯑꯦ ꯏꯕꯨꯡꯉꯣ ꯍꯥꯞ ꯅꯠꯇ꯭ꯔꯣ ꯁꯤꯕꯣ ꯒꯥꯏꯅ ꯀꯣ ꯑꯩꯅ ꯑꯦ ꯏꯅꯦ ꯍꯥꯞ ꯅꯠꯇꯦ ꯂꯣꯏꯔꯦ ꯑꯦ ꯀꯩꯅꯣ ꯍꯥꯏꯁꯤꯕꯣ ꯂꯤꯂꯥ ꯁꯤꯕꯨ ꯁꯨꯃꯥꯏ ꯇꯧꯅꯕ꯭ꯔꯣ ꯍꯧꯖꯤꯀꯥꯟꯁꯤꯕꯨ ꯀꯥꯏꯔ ꯊꯣꯛꯈꯤꯕ ꯍꯥꯏꯇꯥꯔꯦ
ꯑꯣ ꯍꯣꯏ ꯃꯣꯏꯗꯨꯁꯨ ꯀꯩꯅꯣ ꯇꯧꯋꯦꯅ ꯍꯥꯏꯕꯅꯦ ꯇꯥꯏꯃꯤꯡ ꯃꯣꯏꯒꯤ ꯐꯦꯁꯇꯤꯚꯦꯜꯒꯤꯗꯤ ꯇꯥꯏꯃꯤꯡ ꯀ꯭ꯔꯥꯏꯇꯦꯔꯤꯌꯥ ꯈꯔꯁꯨ ꯄꯤꯕ ꯃꯥꯜꯂꯦ ꯑꯗꯣ ꯃꯣꯏꯗꯨ ꯁꯨꯔꯔꯣꯏ ꯈꯪꯅ ꯈꯪꯅ ꯑꯗꯨꯝ ꯁꯥꯟꯅꯔꯦꯅ ꯍꯥꯏꯌꯦ ꯎꯠꯅꯤꯡꯕꯒꯤ ꯁꯨꯝ
ꯎꯝ ꯎꯝ ꯎꯝ
ꯑꯗꯨꯝ ꯅꯨꯡꯉꯥꯏꯔꯝꯒꯅꯤ ꯈꯜꯂꯦ
ꯑꯗꯨꯒꯤ ꯑꯣꯏꯔꯝꯗꯤ ꯃꯥꯜꯂꯦ ꯃꯣꯏꯗꯣ ꯃꯇꯝꯗꯨꯁꯨ ꯇꯦꯔ ꯑꯗꯨ ꯐꯖꯕꯗꯤ ꯌꯥꯝꯅ ꯑꯦꯛꯇꯔꯗꯒꯤ ꯀꯩꯗꯒꯤ ꯃꯥꯒꯤ ꯃ꯭ꯌꯨꯖꯤꯛ ꯏꯁꯀꯣꯔꯒꯗꯣ ꯃ꯭ꯌꯨꯖꯤꯛꯀꯁꯦ ꯏꯄꯤ ꯄꯤꯗꯦꯕ ꯍꯥꯏꯗꯤ ꯃ꯭ꯌꯨꯖꯤꯛꯀꯝ ꯌꯥꯎꯗꯕꯤꯗ ꯁꯝꯅ ꯍꯥꯏꯔꯕꯗ ꯃ꯭ꯌꯨꯖꯤꯛꯁꯦ ꯊꯋꯥꯏ ꯑꯃꯅꯦ ꯁꯣꯜ ꯑꯃꯅꯦꯕ ꯁꯤꯒꯤ ꯊꯋꯥꯏꯁꯦ ꯀꯩꯅꯣꯗꯨꯗ ꯃꯥꯒꯤ ꯄ꯭ꯂꯦꯗꯨꯗ ꯃꯥꯒꯤ ꯏꯍꯨꯟ ꯑꯗꯒꯤ ꯃꯥꯒꯤ ꯏꯃꯣꯁꯟ ꯃꯌꯥꯝꯁꯦ ꯄꯤꯔꯛꯀꯗꯕꯗꯣ ꯁꯨꯡꯛꯄꯤ ꯄꯤꯗꯕꯤꯗ ꯑꯦꯛꯇꯔ ꯃꯌꯥꯝꯁꯤꯁꯤꯅ ꯏꯃꯣꯁꯟꯁꯦ ꯁꯔꯥꯎꯟꯗꯤꯡꯁꯦ ꯁꯦꯝꯒꯠꯂꯛꯄꯅꯦꯕ
ꯍꯣꯏ ꯃꯥꯅꯤꯅꯦ ꯃ꯭ꯌꯨꯖꯤꯛꯁꯤꯁꯨ ꯌꯥꯝ ꯃꯔꯨ ꯑꯣꯏꯕ ꯄꯣꯠꯅꯤꯅꯤ
ꯃꯥꯒꯤ ꯃꯌꯥꯝꯁꯤꯅ ꯑꯃꯨꯛ ꯃ꯭ꯌꯨꯖꯤꯛꯀꯤ ꯃꯍꯨꯠ ꯁꯤꯜꯍꯟꯕ ꯍꯥꯏꯇꯥꯔꯦ
ꯑꯣ
ꯄꯨꯔꯥ ꯑꯩꯈꯣꯏꯒꯤ ꯄꯨꯔꯥ ꯑꯩꯈꯣꯏꯒꯤ ꯏꯃꯥꯡꯗ ꯑꯍꯜ ꯑꯍꯜ ꯑꯃꯒ ꯄ꯭ꯔꯣꯐꯦꯁꯥꯔ ꯋꯥꯔꯤꯁꯦ ꯑꯍꯜ ꯑꯃꯒ ꯄꯨꯝꯅꯃꯛ ꯌꯧꯍꯟꯂꯛꯄ ꯄꯤꯖꯅ ꯃꯇꯝ
ꯍꯣꯏ
ꯑꯗꯨꯒꯤ
ꯑꯥ
ꯑꯗꯨꯒ ꯂꯞꯅꯈꯤꯕ ꯑꯣꯏꯕ ꯑꯗꯨ ꯅꯣꯡ ꯐꯥꯗꯣꯛ ꯇꯥꯡꯅ ꯊꯦꯡꯅꯕꯒꯤ ꯁꯤꯆꯨꯋꯦꯁꯟ ꯑꯃꯗ ꯄꯨꯁꯜꯂꯛꯄꯥ ꯖꯁ ꯏꯆꯝ ꯆꯝꯕ ꯋꯥꯔꯤ ꯑꯃꯅꯦꯕ ꯑꯗꯨꯗꯅ ꯂꯩꯗꯅ ꯃꯈꯣꯏꯒꯤ ꯃꯨꯛꯃꯦꯟ ꯀꯔꯤ ꯀꯔꯥ ꯑꯗꯒꯤ ꯃꯣꯏꯒꯤ ꯀꯩꯅꯣ ꯇꯧꯕ ꯍꯥꯏꯗꯤ ꯈꯪꯗꯦ ꯑꯗꯨꯝ ꯐꯖꯔꯦ ꯍꯥꯏꯇꯥꯔꯦ ꯃꯣꯏꯒꯤ ꯇꯦꯟꯁꯟ ꯃꯌꯥꯝꯗꯨꯅ ꯎꯝ ꯑꯩꯈꯣꯏ ꯃꯥꯡꯗ ꯀꯩꯒꯨꯝꯕ ꯑꯃꯥ ꯂꯤꯂꯥ ꯃꯥꯟꯗꯦꯕ ꯑꯩꯈꯣꯏ ꯏꯃꯥꯡꯗ ꯀꯩꯒꯨꯝꯕ ꯑꯃꯥ ꯅꯨꯄꯥ ꯑꯃꯒ ꯅꯨꯄꯤ ꯑꯃꯒ ꯅꯠꯇ꯭ꯔꯒ ꯑꯍꯜ ꯑꯃꯒ ꯀꯔꯤ ꯑꯃꯒ ꯋꯥꯔꯤ ꯁꯥꯟꯅꯕꯒꯤ ꯃꯑꯣꯡꯗꯀꯣ
ꯃꯥꯅꯦ
ꯇꯧꯋꯦ ꯑꯗꯨ ꯌꯨꯇꯨꯞ ꯇꯁꯨ ꯊꯗꯣꯛꯑꯝꯃꯦ
ꯑꯦ ꯌꯨꯇ꯭ꯌꯨꯕꯇ ꯐꯪꯕ꯭ꯔꯣ
ꯐꯥꯒꯦ ꯃꯣꯏꯒꯤ ꯔꯤꯁꯔꯖꯦꯟꯒꯤꯗ ꯀꯩꯅꯣ ꯊꯥꯒꯠꯄꯅꯦ ꯌꯦꯡꯉꯣ ꯃꯣꯏꯒꯤ ꯈ꯭ꯋꯥꯏ ꯏꯅꯥꯂꯤꯁꯦ ꯑꯩꯈꯣꯏꯒꯤ ꯋꯥꯔꯤꯁꯤꯗ ꯑꯩꯈꯣꯏꯒꯤ ꯅꯤꯡꯁꯤꯡꯕ ꯃꯦꯃꯣꯔꯤ ꯂꯥꯛꯄꯒꯤ ꯃꯇꯥꯡ ꯑꯃ ꯌꯥꯎꯋꯦꯕ ꯅꯤꯡꯁꯤꯡꯕꯩꯁꯤꯗ ꯑꯗꯨꯗ ꯀꯩꯅꯣ ꯃꯕꯥꯅꯤꯁꯤꯅ ꯅꯣꯡꯃ ꯔꯥꯁ ꯂꯤꯂꯥꯒꯤ ꯑꯍꯤꯡ ꯑꯃꯗ ꯃꯕꯥ ꯍꯥꯏꯟꯁꯦ ꯌꯥꯝꯅ ꯑꯗꯨꯝ ꯈꯤꯇꯪꯁꯨ ꯏꯟꯇꯤꯃꯦꯠ ꯑꯣꯏꯅꯕ ꯑꯗꯨꯒ ꯈꯔ ꯀꯩꯅꯣꯁꯨ ꯑꯣꯏꯕ ꯈꯔ ꯌꯥꯝꯅ ꯋꯥꯔꯧꯅꯕ ꯒꯤ ꯀꯩꯅꯣꯝꯃ ꯑꯣꯏꯕ ꯁꯤꯟ ꯑꯃ ꯌꯥꯎꯋꯦꯕ ꯑꯥ ꯑꯗꯨꯗꯨꯒꯤ ꯃꯕꯥꯅꯤ ꯍꯧꯁꯦ ꯋꯥꯔꯤ ꯁꯥꯟꯅꯔ